ꯍꯜꯂꯣ ꯕ꯭ꯔꯣ ꯇꯥꯕ꯭ꯔꯣ꯫
ꯕ꯭ꯔꯣ ꯇꯥꯏꯌꯦ ꯀꯩꯗꯧꯔꯤꯅꯣ ꯕ꯭ꯔꯣ?
ꯑꯩ ꯁꯨꯝ ꯐꯝꯃꯤꯌꯦ ꯅꯪꯗꯤ?
ꯎꯝ ꯑꯩꯁꯨ ꯁꯨꯝ ꯀꯩꯅꯣ ꯍꯞꯄꯤꯌꯦ꯫
ꯑꯣ ꯑꯁ ꯅꯪ ꯈꯣꯟꯖꯦꯜꯗꯣ ꯌꯥꯝꯅ ꯅꯨꯄꯥ ꯊꯣꯛꯄ ꯃꯥꯜꯂꯤꯀꯣ꯫
ꯑꯁ ꯚꯥꯏ ꯅꯪꯒꯤꯁꯨ ꯌꯥꯝ ꯅꯃꯁꯛ
ꯑ ꯉꯁꯤꯗꯤ ꯀꯩ ꯀꯩꯀꯩ ꯃꯊꯦꯜ ꯆꯥꯕꯤꯔꯒꯦ?
ꯑꯁ ꯉꯁꯤꯗꯤ ꯑꯣꯛꯁꯥꯅ ꯇꯧꯔꯦ ꯚꯥꯏ꯫
ꯑꯣ ꯑꯁ ꯍꯥꯎꯏꯅꯦ ꯐꯥꯠꯖꯩ꯫ ꯑꯈꯣꯏꯗꯤ ꯑꯈꯣꯏꯗꯤ ꯁꯥꯒꯗꯨ ꯆꯥꯗꯕ ꯀꯨꯏꯔꯦ ꯉꯁꯤ ꯗꯥꯜ ꯆꯥꯏꯌꯦ꯫
ꯗ ꯑꯁ ꯗꯥꯜꯁꯨ ꯍꯥꯎꯕꯅꯤꯗ꯫
ꯍꯣꯏ ꯑꯁ ꯍꯥꯎꯕꯅꯦ ꯍꯥꯎꯕꯅꯦ꯫
ꯎꯝ ꯑꯗꯨꯗꯤ ꯀꯩꯗꯧꯔꯤꯅꯣ?
ꯀꯩꯕ?
ꯀꯩꯗꯧꯔꯤꯅꯣꯕ ꯍꯧꯖꯤꯛ?
ꯑꯗꯨꯝ ꯁꯨꯝ ꯐꯝꯃꯒ ꯑꯗꯨꯝ ꯆꯨꯝꯅ ꯑꯗꯨꯝ ꯐꯝ ꯁꯨꯝꯐꯝ ꯂꯩꯌꯦ꯫
ꯑꯆꯥ꯫ ꯉꯁꯤ ꯋꯦꯗꯔꯗꯤ ꯀꯃꯥꯏꯅ ꯇꯧꯕ? ꯉꯥꯁꯤ ꯋꯦꯗꯔꯁꯤꯗꯤ ꯀꯩ ꯍꯥꯏꯅꯤꯡꯒꯦꯕ?
ꯑꯗꯣ ꯉꯁꯤ ꯋꯦꯗꯔꯁꯤꯗꯤ ꯑꯩꯈꯣꯏꯗꯤ ꯑꯗꯨꯝ ꯊꯥꯕꯛ ꯂꯧ ꯆꯠꯄꯅꯤꯅꯀꯣ ꯂꯧꯒꯤꯗꯤ ꯐꯥꯔꯦ ꯑꯗꯨꯕꯨ ꯑꯃꯔꯣꯝꯗꯗꯤ ꯑꯃꯨꯛ ꯅꯨꯡꯉꯥꯏꯇꯕ ꯑꯃꯔꯣꯝꯗꯗꯤ ꯑꯃꯨꯛ ꯅꯨꯡꯉꯥꯏꯕ꯫
ꯑꯆꯥ꯫
ꯁꯤꯌꯥ꯫
ꯅꯣꯡꯁꯥꯗꯤ ꯁꯥꯏꯌꯦꯍꯦ꯫
ꯍꯣꯏ ꯅꯣꯡ ꯅꯣꯡ ꯇꯥꯗ꯭ꯔꯤ ꯃꯃꯥꯡꯗꯀꯣ ꯍꯥꯟꯅ ꯅꯣꯡꯁꯥꯗꯣ ꯌꯥꯝ ꯀꯟꯅ ꯁꯥꯔꯝꯃꯦꯕ꯫ ꯑꯗꯨ ꯃꯇꯨꯡꯗꯤ ꯅꯣꯡꯑꯣꯏꯏ ꯅꯨꯡꯁꯤꯠꯂꯣꯏ ꯑꯁ ꯒꯌꯥꯟꯃꯟ ꯇꯥꯗ꯭ꯔꯦꯅꯦ ꯉꯁꯥꯏꯒꯤꯗꯣ꯫
ꯑꯗꯨꯅꯦ꯫
ꯑꯥ꯫ ꯑꯗꯨ ꯕ꯭ꯔꯣ ꯎꯝ ꯑꯗꯨ ꯕ꯭ꯔꯣꯗꯤ ꯀꯣꯂꯦꯖ ꯀꯥꯔꯤꯔꯣ ꯅꯠꯇ꯭ꯔꯒ ꯀꯥꯕ ꯂꯣꯏꯔꯒ ꯂꯩꯔꯣ ꯀꯃꯥꯏꯅ ꯇꯧꯋꯦ?
ꯑꯩꯁꯦ ꯀꯣꯂꯦꯁ ꯀꯥꯔꯤꯅꯦ, ꯅꯪꯗꯤ?
ꯑꯣ ꯑꯩꯁꯨ ꯑꯗꯨꯝ ꯀꯥꯔꯤꯌꯦ꯫
ꯑꯣ ꯀꯥꯔꯤ ꯁꯦꯃꯤꯁꯇꯔꯗ
ꯑꯩꯁꯦ ꯎꯝ ꯑꯩꯗꯤ ꯀꯩꯅꯣꯅꯤꯗ ꯁꯦꯀꯦꯟ ꯑꯅꯤ ꯁꯦꯀꯦꯟ ꯁꯦꯃꯤꯁꯇ꯭ꯔ ꯈꯇꯪꯅꯤꯗ ꯅꯪꯗꯦ
ꯑꯩꯗꯤ ꯐꯤꯞ ꯇꯧꯔꯤꯌꯦ ꯕ꯭ꯔꯣ
ꯑꯣ ꯑꯁ ꯑꯗꯨꯗꯤ ꯌꯥꯝ ꯑꯍꯟ ꯑꯣꯏꯔꯝꯃꯅꯤ ꯑꯗꯨꯗꯤ ꯑꯩꯈꯣꯏꯗꯤ ꯑꯩꯈꯣꯏꯗꯤ ꯑꯉꯥꯡꯅꯤꯗ
ꯑꯦ ꯑꯗꯨꯝ ꯕꯦ ꯕꯦꯠꯁ ꯑꯃꯅꯤꯗ
ꯍꯣꯏ
ꯑꯗꯨꯒꯤ ꯐꯨꯠꯕꯣꯜ ꯑꯗꯨ ꯌꯦꯡꯗ꯭ꯔꯕꯣ
ꯌꯦꯡꯉꯦꯗ ꯑꯗꯨꯝ ꯌꯦꯡꯉꯦ
ꯎꯝ
ꯅꯣꯏꯗꯤ
ꯌꯦꯡꯉꯦꯗ ꯉꯁꯤꯗꯤ ꯌꯦꯡꯕ꯭ꯔꯣ
ꯉꯁꯤꯒꯤ ꯀꯩꯅꯣꯒꯤꯗꯣ ꯌꯦꯡꯉꯦ ꯑꯥ ꯕ꯭ꯔꯥꯖꯤꯜꯒꯤꯗꯣ ꯌꯦꯡꯉꯦ ꯑꯗꯨ ꯑꯇꯣꯞꯄꯗꯤ ꯌꯦꯡꯗ꯭ꯔꯦ
ꯕ꯭ꯔꯥꯖꯤꯜꯒꯤꯗꯨꯗꯪ
ꯎꯝ
ꯕ꯭ꯔꯥꯖꯤꯜ ꯉꯝ ꯕ꯭ꯔꯥꯖꯤꯜ ꯉꯝꯗꯕꯁꯦ ꯀꯔꯤ ꯐꯥꯎꯒꯦ
ꯕ꯭ꯔꯥꯖꯤꯜ ꯉꯝꯗꯕꯁꯦ ꯑꯩꯗꯤ ꯑꯗꯨꯝ ꯑꯗꯨꯝ ꯅꯨꯡꯁꯤꯌꯦ ꯕ꯭ꯔꯥꯖꯤꯜꯁꯦ ꯍꯥꯏꯗꯤ ꯑꯩꯈꯣꯏ ꯑꯩꯈꯣꯏ ꯅꯦꯃꯥꯔꯗꯣ
ꯑꯥ
ꯃꯥꯁꯦ ꯂꯥꯁ ꯍꯟꯗꯛꯅ ꯂꯥꯁꯁꯨ ꯑꯣꯏꯕꯅꯤꯅ ꯍꯥꯏꯗꯤ ꯃꯥ ꯑꯃ ꯐꯥꯎꯁꯨ ꯂꯧꯔꯛꯇ꯭ꯔꯤꯗꯅ
ꯎꯝ
ꯑꯗꯨꯒꯤ
ꯅꯨꯡꯉꯥꯏꯇꯕꯗꯣ
ꯍꯣꯏ ꯅꯨꯡꯉꯥꯏꯇꯕꯗꯣ ꯑꯗꯨꯝ ꯑꯩꯁꯨ ꯅꯨꯡꯉꯥꯏꯇꯦ
ꯎꯝ
ꯅꯣꯏꯗꯤ ꯀꯃꯥꯏꯅ ꯌꯦꯡꯒꯦ ꯐꯣꯟꯗ ꯌꯦꯡꯕ꯭ꯔꯣ ꯇꯤꯚꯤꯗ ꯌꯦꯡꯕ꯭ꯔꯣ ꯑꯣ ꯑꯣ ꯐꯩꯅꯦ ꯌꯩꯈꯣꯏꯗꯤ ꯑꯗꯨꯝ ꯐꯣꯟꯗ ꯌꯦꯡꯉꯦ
ꯍꯥꯏꯗꯤ ꯑꯩꯈꯣꯏꯗꯤ ꯅꯨꯡꯗꯥꯡꯗ ꯑꯗꯨꯝ ꯊꯕꯛ ꯇꯧꯕꯅꯤꯅꯀꯣ ꯊꯕꯛ ꯍꯥꯏꯁ ꯅꯪ ꯒ꯭ꯌꯥꯟ ꯇꯥꯅꯤꯀꯣ ꯑ ꯑꯗꯨ ꯊꯕꯛ ꯇꯧꯕꯅꯤꯅ ꯑꯁ ꯇꯤꯚꯗꯤ ꯌꯦꯡꯗꯦ ꯐꯣꯟꯗ ꯑꯗꯨꯝ ꯃꯁꯥ ꯃꯁꯥꯒꯤꯀꯣ
ꯎꯝ
ꯑꯗꯨꯝ ꯌꯦꯡꯉꯦ
ꯕ꯭ꯔꯥꯖꯤꯜꯗꯤ ꯁꯣꯜꯂꯤꯗ
ꯍꯣꯏ ꯁꯣꯟꯗꯤ ꯁꯣꯜꯂꯦ
ꯅꯦꯏꯃꯥꯔ ꯌꯥꯎꯕꯩ ꯅꯨꯡꯉꯥꯏꯇꯕ ꯋꯥꯅꯤ
ꯑꯥ ꯑꯗꯨꯕꯨ ꯉꯁꯤ ꯉꯁꯤ ꯃꯦꯁ ꯉꯁꯤ ꯀꯩꯅꯣ ꯂꯩꯕ꯭ꯔꯥ
ꯉꯁꯤ ꯀꯩꯅꯣ ꯂꯩꯔꯝꯅꯤ ꯄꯣꯔꯇꯨꯒꯜꯒ ꯁꯄꯦꯟꯒ
ꯑꯣ ꯑꯗꯨꯗꯤ ꯑꯁ ꯐꯖꯔꯤꯅꯤꯌꯦ
ꯑꯁ ꯅꯪ ꯀꯔꯝꯕ ꯁꯞꯄꯣꯔꯠ ꯇꯧꯒꯗ꯭ꯔꯣ
ꯑꯩꯗꯤ ꯏꯁꯄꯦꯟ ꯑꯣꯏꯅ ꯇꯧꯔꯅꯤ
ꯑꯁ
ꯅꯪꯗꯤ ꯐꯕꯔꯖꯤꯜꯗꯤ
ꯄꯣꯇꯨꯒꯜꯗꯤ ꯉꯝꯗꯣꯏ ꯃꯥꯜꯂꯤꯀꯣ
ꯄꯣꯠꯇꯨ ꯄꯣꯠꯇꯨꯒꯜꯁꯦ ꯉꯝꯗꯧ ꯃꯥꯟꯗꯕ ꯑꯩ ꯋꯥꯈꯜꯅꯗꯗꯤꯀꯣ
ꯏꯁꯄꯦꯟꯒꯤꯗꯤ ꯑꯃꯨꯛ ꯐꯤꯅꯤꯁꯤꯡ ꯋꯥꯠꯄ ꯐꯔꯗꯤ ꯐꯖꯩ ꯃ ꯃꯦꯐ꯭ꯌꯨ
ꯑ ꯑꯗꯨ ꯅꯪꯗꯤ ꯎꯝ ꯅꯪꯗꯤ ꯀꯔꯝꯕ ꯁꯞꯄꯣꯔꯠ ꯑꯣꯏꯗꯣꯏꯅꯣ
ꯑꯁ ꯑꯩꯈꯣꯏꯒꯤ ꯍꯅꯨꯕꯗꯣ ꯔꯣꯅꯥꯜꯗꯣꯗꯣ
ꯍꯥꯏ
ꯃꯥ ꯑꯃꯨꯛ ꯀꯞꯀꯗ꯭ꯔꯥ ꯍꯥꯏꯅ ꯇꯧꯕꯅꯤꯅꯦ
ꯍꯣꯔꯦꯟ ꯁꯣꯏꯗ꯭ꯔꯦ ꯃꯥꯁꯨ ꯀꯞꯇꯣꯏꯅꯦ
ꯃꯥ ꯀꯞ ꯀꯗꯔꯅ ꯇꯧ ꯋꯥꯅꯦ
ꯎꯝ ꯑꯗꯨꯗꯤ ꯂꯩꯁꯥꯕꯤꯁꯤꯡꯗꯤ ꯐꯖꯅ ꯀꯞꯄ ꯌꯥꯎꯅꯔꯅꯤ ꯍꯣꯔꯦꯟꯗꯤ
ꯎꯝ
ꯑꯗꯨ ꯀꯩꯅꯣ ꯍꯥꯏ ꯀꯀꯥ ꯃꯦꯁꯤꯗꯨꯗꯤ ꯅꯪ ꯀꯃꯥꯏ ꯇꯧꯒꯦ ꯄꯥꯝꯕ꯭ꯔꯥ ꯄꯥꯝꯗꯕ꯭ꯔꯥ
ꯑꯁ ꯑꯈꯣꯏꯒꯤ ꯀꯀꯥꯗꯨꯗꯤ ꯃꯥꯗꯤ ꯐꯖꯅ ꯇꯧꯔꯤꯍꯦ
ꯑ ꯑꯗꯨ ꯀ ꯀꯩꯅꯣ ꯀꯀꯥ ꯃꯦꯁꯤꯅ ꯍꯦꯟꯅ ꯄꯥꯝꯕ꯭ꯔꯥ ꯅꯠꯇ꯭ꯔꯒ ꯑꯪꯀꯜ ꯔꯣꯅꯥꯜꯗꯣꯅ ꯍꯦꯟꯅ ꯄꯥꯝꯕ꯭ꯔꯥ
ꯑꯁ ꯄꯥꯝꯕ ꯍꯥꯏꯁꯦ ꯐꯖꯕ ꯉꯥꯛꯇꯅꯤꯅꯦ ꯒ꯭ꯌꯥꯟ ꯇꯥꯗꯦꯅꯦ
ꯍꯥꯏ
ꯑꯅꯤꯃꯛꯀꯤ ꯃꯒꯨꯟ ꯂꯩꯅꯤ
ꯍꯣꯏ ꯂꯩꯕꯅꯦ ꯂꯩꯕꯅꯦ ꯑꯗꯨ ꯍꯟꯗꯛꯀꯤꯗꯤ ꯀꯅꯥꯅ ꯂꯧꯗꯧ ꯃꯥꯟꯒꯦ
ꯍꯟꯗꯛꯇꯤ ꯐ꯭ꯔꯥꯟꯁꯅ ꯅꯣꯞꯅꯤꯗ
ꯍꯣꯏ ꯑꯩꯁꯨ ꯐ꯭ꯔꯥꯟꯁ ꯊꯥꯖꯩꯅꯦ ꯃꯣꯏꯗꯤ ꯑꯗꯨꯝ ꯐꯖꯩꯑꯦꯕꯀꯣ ꯆꯦꯟꯕ ꯃꯤ ꯉꯥꯛꯇꯅꯦꯕ
ꯑꯁ ꯃꯣꯏꯗꯤ ꯐꯖꯩꯗ ꯐ꯭ꯔꯥꯟꯁ
ꯃꯣꯏ ꯈꯨꯆꯦꯟꯗꯨꯗꯤ ꯏꯃꯥꯏꯄꯦꯝꯃ
ꯐꯥꯟꯁꯇꯤ
ꯎꯝ
ꯑꯗꯣ ꯀꯩꯅꯣꯗꯣ ꯉꯁꯤꯒꯤ ꯍꯂꯥꯟ ꯈꯣꯏꯗꯣ ꯉꯣꯔꯋꯦꯈꯣꯏꯗꯣ ꯑꯁ ꯗꯨꯁꯨ ꯊꯤꯗꯦꯅꯦ
ꯑꯗꯨ ꯌꯥꯏ ꯑꯁ ꯑꯗꯣ ꯍꯟ
ꯕ꯭ꯔꯥꯖꯤꯜ
ꯑꯩꯈꯣꯏ ꯍꯣꯏ ꯑꯗꯨ ꯑꯈꯣꯏ ꯍꯜꯂꯟ ꯍꯜꯂꯟꯗꯣ ꯇꯥꯕ꯭ꯔꯣ
ꯅꯠꯇ꯭ꯔꯣ ꯕꯔꯣ
ꯇꯥꯕꯔꯣ ꯇꯕ꯭ꯔꯣ ꯚꯥꯏ
ꯇꯥꯕ꯭ꯔꯣ
ꯎꯝ ꯇꯥꯏ ꯇꯥꯏ ꯑꯗꯨ ꯑꯈꯣꯏ ꯅꯣꯔꯋꯦ ꯈꯣꯏꯒꯤ ꯎꯝ
ꯕ꯭ꯔꯥꯖꯤꯜꯗ ꯍꯥꯠꯄ ꯍꯥꯏꯁꯤ ꯌꯥꯔꯦꯕ
ꯍꯣꯢ ꯑꯗꯨꯕꯨ ꯀꯩꯅꯣ ꯑꯩꯈꯣꯏ ꯑꯈꯣꯏꯒꯤ ꯍꯜꯂꯟ ꯍꯜꯂꯟꯗꯣ
ꯎꯝ
ꯃꯥꯗꯤ ꯗꯕ꯭ꯂꯤꯎ ꯗꯕ꯭ꯂꯤꯎ ꯏꯒꯨꯝꯕ ꯁꯟꯅꯥꯗꯤ ꯄꯛꯆꯒꯗꯕꯅꯤꯅꯦ ꯃꯁꯛꯇꯣ
ꯑꯁ ꯋꯥꯡꯁꯨ ꯋꯥꯡꯉꯤꯗꯣ
ꯍꯣꯏ ꯑꯁ ꯑꯈꯣꯏ ꯔꯣꯅꯥꯜꯗꯣ ꯍꯦꯟꯅ ꯋꯥꯡꯉꯝꯗꯧ ꯃꯥꯜꯂꯤꯀꯣ
ꯑꯁ ꯃꯣꯏꯅꯤꯁꯦ ꯔꯣꯅꯥꯜꯗꯣꯗꯨ ꯁꯤꯛꯁ ꯇꯨ ꯅꯠꯇ꯭ꯔꯣ
ꯑꯣꯏꯔꯝꯅꯤ ꯍꯣꯏ
ꯍꯥꯂꯦꯟꯅ ꯀ꯭ꯌꯥ ꯑꯣꯏꯕꯖꯥꯠꯅꯣꯕꯣ ꯑꯁ ꯌꯥꯝꯗꯤ ꯈꯦꯠꯅꯔꯝꯃꯣꯏ ꯃꯣꯏꯅꯤꯗꯣ
ꯑꯗꯨꯅꯦ ꯃꯥꯁꯨ ꯌꯥꯝ ꯋꯡ ꯆꯥꯎꯋꯦꯕ
ꯑꯗꯨ ꯍꯣꯏ ꯃꯁꯥꯖꯨ
ꯃꯁꯥꯁꯨ ꯀꯩꯅꯣ ꯏꯄꯥꯛ ꯄꯥꯛꯑꯒꯀꯣ
ꯍꯣꯏ
ꯑꯁ ꯉꯁꯥꯏ ꯑꯅꯤꯁꯨꯕꯩ ꯒꯣꯜ ꯈꯨꯆꯟꯗꯨꯗꯤ ꯐꯖꯩꯅꯦ ꯍꯥꯏꯗꯤ ꯎꯝ ꯍꯣꯏ ꯐꯣꯔꯁꯇꯨ ꯀꯜꯂꯦꯕ
ꯎꯝ
ꯑꯁ ꯃꯣꯏꯗꯤ ꯐꯖꯅ ꯀꯨꯝꯍꯩ ꯇꯧꯔꯝꯃꯅꯤ ꯅꯨꯡꯁꯤꯌꯦ ꯍꯨꯖꯤꯛꯀꯤ ꯃꯈꯣꯟꯗꯩ ꯣ ꯏꯇꯥ
ꯑꯁ
ꯍꯥꯎꯗꯤ ꯍꯥꯎ ꯑ ꯍꯥꯎꯗꯤ ꯍꯥꯎꯅꯤ ꯑꯗ ꯍꯥꯎꯗꯤ ꯍꯥꯏꯔꯗꯝꯅꯤ ꯑꯈꯣꯏ ꯑꯈꯣꯏꯗꯗꯤ ꯎꯝ ꯍꯥꯏꯔꯣꯅꯦ ꯍꯥꯏꯔꯣꯅꯦ
ꯃꯨꯂꯥ ꯇꯧꯔꯁꯤꯔ ꯁꯤꯁꯦ
ꯍꯣꯏ ꯇꯧꯔꯁꯤ ꯑꯗꯨ ꯑꯈꯣꯏꯗꯤ ꯑꯗꯨ ꯌꯦꯟꯒꯨꯝꯕꯗꯤ ꯑꯝꯇ ꯐꯪꯗꯕ ꯑꯈꯣꯏ ꯈꯨꯟꯁꯦ ꯉꯥꯅꯨꯒꯨꯝ ꯉꯥꯅꯨꯒꯨꯝꯕꯗꯤ ꯑꯃꯨꯛ ꯂꯩꯕꯀꯣ
ꯀꯩꯒꯤꯅꯣ ꯌꯦꯟ ꯐꯪꯗ꯭ꯔꯤ
ꯈꯪꯗꯦ ꯁꯦꯟꯗꯤ ꯌꯥꯝ ꯇꯥꯡꯉꯦ ꯁꯣꯝꯗꯗꯤ
ꯌꯦꯟꯗꯤ ꯌꯣꯛꯒꯦ ꯇꯧꯕꯅꯤꯗ
ꯍꯣꯢꯅꯦ ꯑꯁ ꯑꯩꯁꯨ ꯌꯣꯀꯅꯗꯤ ꯈꯟꯕꯅꯤ ꯏꯇꯥꯎꯍꯣꯏꯅ ꯃꯆꯥꯗ ꯂꯧꯕ ꯇꯥꯏꯅꯦ ꯁꯜꯂꯥ
ꯑꯗꯨꯝ ꯈꯣꯡꯉꯦꯃꯦ ꯇꯧꯔꯤꯁꯦ
ꯑꯗꯨ ꯏꯇꯥꯎꯗꯤ ꯍꯌꯦꯡꯁꯦ ꯀꯩ ꯀꯥꯏꯗ ꯆꯠꯊꯣꯛꯅꯤꯡꯉꯥꯏ ꯂꯩꯕ꯭ꯔꯣ ꯀꯃꯥꯏꯟ ꯇꯧꯒꯦ
ꯍꯌꯦꯡꯁꯦ ꯀ꯭ꯂꯥꯁ ꯌꯥꯎꯕ ꯌꯥꯏ ꯀꯥꯂꯦꯖꯇ
ꯎꯝ ꯑꯗꯨ ꯏꯇꯥꯎꯁꯤ ꯀꯥꯏ ꯂ ꯀꯥꯢ ꯗ ꯂꯩꯒꯦ ꯍꯥꯏꯗꯤ ꯈꯨꯟꯗ ꯂꯩꯕ꯭ꯔꯥ ꯅꯠꯇ꯭ꯔꯒ ꯑꯁꯣꯝꯗ ꯂꯩꯕ꯭ꯔꯣ
ꯑꯁ ꯑꯗꯨꯗꯤ ꯑꯗꯨꯝꯕꯨꯗꯤ ꯍꯥꯏꯕ ꯌꯥꯗꯦꯗ
ꯑꯣ ꯈꯪꯗꯦ ꯑꯗꯨꯝ ꯑꯩꯗꯤ ꯑꯗꯨꯝ ꯍꯥꯏꯌꯦ
ꯀꯩꯅꯣ ꯇꯧꯋꯦ ꯍꯥꯏꯌꯦ ꯄꯣꯏꯟꯗꯣ ꯌꯥꯝ ꯄꯤꯗꯦ ꯍꯥꯏꯕ ꯀꯩꯅꯣ
ꯑꯣ
ꯀꯩꯅꯣ ꯍꯧꯖꯤꯛ ꯍꯥꯏꯗꯣ ꯑꯗꯨ ꯅꯪ ꯀꯔꯤ ꯊꯕꯛ ꯇꯧꯔꯤꯒꯦ
ꯑꯩꯁꯨ ꯑꯗꯨꯝ ꯑꯩꯗꯤ ꯊꯕꯛ ꯇꯧꯗꯤꯌꯦ ꯑꯗꯨꯝ ꯌꯨꯝꯗꯀꯣ ꯑꯗꯨꯝ ꯂꯩꯔꯒ ꯂꯧ ꯆꯠꯄ ꯑꯗꯨꯒꯨꯝꯕꯗꯨ ꯇꯅꯤ ꯑꯗꯣ ꯑꯇꯩꯗꯤ ꯇꯧꯗꯦ
ꯀꯩꯀꯩ ꯇꯧꯔꯤꯕ
ꯑ ꯂꯧ ꯆꯠꯄꯒꯨꯝꯕꯀꯣ ꯑꯗꯨꯅꯦꯕ ꯑꯇꯩꯗꯤ ꯂꯧ ꯍꯥꯏꯁꯦ ꯀꯩꯅꯣꯒꯤꯅꯤꯗ ꯄꯦꯗꯤ ꯎꯝ ꯄꯦꯗꯤ ꯎꯝ ꯄꯦꯗꯤ ꯐꯤꯜꯗ
ꯑꯠꯁꯥ ꯂꯣꯏ ꯑꯥ ꯇꯪꯈꯥꯏ ꯆꯜꯂꯕꯣ
ꯇꯪꯈꯥꯏ ꯎꯝ ꯇꯪꯈꯥꯏꯗꯤ ꯆꯟꯗꯧꯔꯦ
ꯑꯁꯥ ꯑꯁ ꯑꯗꯣ ꯍꯟꯗꯛ ꯆꯍꯤꯗꯤ ꯏꯁꯤꯡꯒꯤ ꯈꯔ ꯋꯥꯠꯄꯒꯨꯝ ꯇꯧꯔꯝꯅꯤ
ꯍꯣꯏ ꯉꯁꯥꯏ ꯅꯣꯡ ꯆꯨꯕꯗꯨ ꯑꯁ ꯑꯗꯨ ꯌꯥꯝ ꯐꯔꯕꯅꯤ
ꯉꯥꯇꯪ ꯆꯨꯔꯁꯨ ꯏꯁꯤꯡꯗꯤ ꯑꯗꯨꯝ ꯌꯥꯝ ꯐꯪꯉꯦꯕꯀꯣ ꯑꯗꯨꯒꯤ
ꯑꯥ ꯅꯨꯡꯉꯥꯏꯔꯤꯕ
ꯍꯣꯏ
ꯑꯗꯣ ꯁꯣꯝꯗꯗꯤ ꯅꯣꯡ ꯀꯟꯅ ꯆꯨꯕꯗꯤ ꯑꯣꯏꯗꯣꯏꯅꯦ ꯆꯨꯗꯦꯅꯦ
ꯑꯣ ꯅꯣꯏꯗꯤ ꯂꯧꯒꯨꯝꯕ ꯑꯗꯨꯝ ꯎꯕ꯭ꯔꯥ
ꯂꯧꯁꯦ ꯈꯨꯟꯗꯒꯨꯝꯕꯗꯤ ꯎꯏꯌꯦ
ꯑꯣ
ꯎꯝ ꯑꯗꯨ ꯁꯤꯒꯤ ꯁꯤ ꯏꯝꯐꯥꯜꯗꯗꯤ ꯅꯣꯡ ꯆꯨꯗꯦꯗ ꯉꯁꯥꯏꯗꯨꯗꯤ ꯈꯤꯇꯪꯅꯤꯗ
ꯎꯝ
ꯃꯑꯣꯡꯗꯪꯅꯤꯗ ꯉꯁꯥꯏꯗꯨꯗꯤ
ꯍꯥ
ꯑꯗꯨꯔꯣꯝꯗꯤ ꯌꯥꯝ ꯆꯨꯕ꯭ꯔꯣ
ꯑꯗꯨꯝ ꯑꯥ ꯄꯨꯡ ꯑꯃ ꯑꯅꯤ ꯑꯗꯨꯋꯥꯏ ꯑꯗ ꯑꯗꯨꯒꯨꯝꯕꯗꯤꯀꯣ ꯆꯨꯁꯦ ꯌꯥꯝ ꯀꯟꯅ
ꯑꯁ ꯑꯗꯨꯗꯤ ꯏꯁꯤꯡ ꯈꯔ ꯆꯥꯎꯔꯝꯃꯅꯤ
ꯍꯣꯏ ꯑꯗꯨ ꯏꯇꯥꯎꯗꯤ ꯀꯅꯥ ꯀꯅꯥ ꯂꯩꯒꯦ ꯑꯗꯨꯝ ꯏꯊꯟꯇ ꯂꯩꯔꯤꯔꯣ ꯅꯊꯟꯇ ꯂꯩ ꯔꯣ ꯀꯅꯥ ꯀꯅꯥ ꯂꯩ ꯑꯣ ꯈꯣꯏ ꯃꯃꯥ ꯕꯕꯥꯗꯤ ꯅꯨꯡꯉꯥꯏ ꯅꯨꯡꯉꯥꯏꯅ ꯂꯩꯀꯣ ꯑꯅꯥ ꯑꯌꯦꯛ ꯌꯥꯎꯗꯦꯀꯣ
ꯍꯧꯖꯤꯛ ꯐꯥꯎꯕꯗꯤ ꯌꯥꯎꯗꯦ ꯕ꯭ꯔꯣ ꯅꯣꯏꯒꯤꯗꯤ
ꯑ ꯈꯣꯏꯁꯨ ꯑꯗꯨꯝ ꯎꯝ ꯍꯧꯖꯤꯛ ꯐꯥꯎꯕꯗꯤ ꯌꯥꯎꯗ꯭ꯔꯤ
ꯑꯗꯣ ꯑꯍꯟ ꯑꯣꯏꯕꯒꯤ ꯌꯥꯝ ꯕꯦꯔꯥ ꯂꯩꯕꯗꯣ ꯈꯔ ꯈꯔ ꯂꯩꯕ ꯍꯧꯔꯦꯅꯦ
ꯑꯣ ꯅꯥꯛ ꯑꯗꯣ ꯀꯩꯅꯣ ꯏꯆꯤꯟ ꯏꯅꯥꯎ ꯀꯌꯥ ꯁꯨꯒꯦ ꯍꯣꯏ
ꯏꯆꯤꯜ ꯏꯅꯥꯎꯁꯦ ꯀꯩꯅꯣꯅꯤ ꯏꯊꯣꯝꯇꯅꯤ
ꯑꯣ ꯑꯁ ꯑꯗꯨꯗꯤ ꯁꯅꯥ ꯃꯇꯨꯝꯅꯤꯅꯦ
ꯑꯁ ꯈꯪꯗꯦ ꯁꯅꯥ ꯃꯇꯨꯝ ꯑꯣꯏꯕ꯭ꯔꯥ
ꯁꯅꯥꯃꯇꯨꯝꯅꯤꯅꯦ ꯑꯗꯨꯗꯤ ꯀꯣ
ꯎꯝ ꯅꯣꯏꯒꯤꯗꯤꯕꯣ
ꯑꯩ ꯑꯩꯈꯣꯏꯒꯤꯗꯤ ꯑꯩꯈꯣꯏ ꯗꯗꯥ ꯑꯃ ꯂꯩ ꯏꯕꯥꯅꯤ ꯈꯇꯅꯤ ꯎꯝ
ꯑꯗꯨ ꯀꯣꯂꯦꯖꯇꯤ ꯀꯃꯥꯏ ꯀꯃꯥꯏꯅ ꯇꯧꯔꯤꯒꯦ ꯀꯥꯏꯗ ꯆꯟꯒꯦ
ꯑꯩꯔꯣ
ꯎꯝ
ꯑꯣ ꯁꯤ ꯀꯩꯅꯣꯗ ꯆꯥ ꯀꯩꯅꯣꯗ ꯑꯗꯨ ꯍꯣꯔꯦꯟ ꯍꯥꯏꯔꯒꯦꯀꯣ
ꯑꯥ ꯗꯨꯁꯨ ꯆꯨꯝꯃꯤꯅꯦ
ꯍꯣꯏ
ꯎꯝ ꯀꯩꯀꯩ ꯊꯕꯛꯇꯤꯕ ꯍ ꯍꯥꯏꯗꯤ ꯑꯦꯛꯖꯥꯝꯒꯨꯝꯕꯗꯤ ꯇ꯭ꯔꯥꯏ ꯇꯧ ꯇꯧꯅꯤꯡꯕꯒꯤ ꯋꯥꯈꯜ ꯂꯩꯕ꯭ꯔꯥ
ꯑꯥ ꯑꯦꯛꯖꯝꯁꯦ ꯀꯩꯅꯣ ꯑꯥ ꯅꯍꯥꯟꯗꯣ ꯑꯃ ꯅꯤꯗꯤ ꯑꯗꯨꯝ ꯇꯧꯔꯝꯈꯤꯕꯅꯤ ꯈꯪꯗꯦ ꯀꯃꯥꯏꯟ ꯇꯧꯗꯣꯏꯔꯥ
ꯀꯔꯝꯕ ꯑꯦꯛꯖꯝ ꯑꯣꯏꯗꯣꯏꯅꯣ
ꯑꯥ ꯑꯦꯛꯖꯥꯝ ꯍꯥꯏꯁꯦ ꯀꯩꯅꯣꯒꯤ ꯑꯥ ꯍꯣꯁꯄꯤꯇꯥꯜꯒꯤꯀꯣ ꯍꯣꯁꯄꯤꯇꯥꯜꯒꯤ ꯑꯃ ꯑꯗꯒꯤ ꯀꯩꯅꯣꯒꯤ ꯁꯤꯐꯥꯏꯒꯤ ꯑꯃꯒꯣ
ꯁꯤꯐꯥꯏ ꯀꯔꯝꯕꯒꯤꯅꯣꯕ
ꯁꯤꯐꯥꯏꯁꯦ
ꯍꯥꯏꯕ ꯌꯥꯏ ꯗꯨꯗꯤ
ꯑꯗꯨꯗꯤ ꯍꯥꯏꯕ ꯌꯥꯏꯗ ꯍꯥꯏꯕ ꯌꯥꯅꯤꯕ
ꯌꯥꯏꯅꯦꯍꯦ ꯑꯗꯨꯗꯤ
ꯑꯣ ꯈꯪꯗꯦ ꯏꯃꯥꯟꯅꯕꯅ ꯑ ꯑꯩ ꯅꯤꯕꯤꯌꯔꯒꯤꯗꯣ ꯍꯥꯟꯅ ꯇꯧꯔꯦ ꯑꯗꯨꯒꯤ ꯇꯤꯒ ꯀꯩꯀꯥꯗꯣ
ꯎꯝ
ꯑꯗꯨꯅ ꯑꯗꯨꯁꯨ ꯇꯧꯗꯧ ꯇꯧ ꯇꯧꯅꯤ ꯍꯟꯗꯛꯀꯤꯗꯤ ꯑꯩꯅꯤ ꯕꯦꯗꯣ ꯁꯨꯝ